ꯍꯜꯂꯣ
ꯇꯥꯔꯕꯣ
ꯇꯥꯔꯦ
ꯀꯟꯖꯥꯡ ꯆꯥꯒꯦ ꯅꯪꯕꯣꯉꯁꯤ
ꯑꯩ ꯉꯁꯤ ꯌꯦꯟꯗꯦꯝꯒ ꯍꯨꯌꯦꯟꯒ ꯊꯣꯡꯕ ꯆꯥꯏꯌꯦ ꯅꯪꯁ
ꯑꯩꯗꯤ ꯏꯔꯣꯝꯕꯒ ꯑꯣꯛꯀ ꯆꯥꯏꯌꯦ ꯑꯩ ꯉꯔꯥꯡ ꯌꯨꯝ ꯆꯠꯂꯨꯕꯗꯣ
ꯎꯝ
ꯑꯩꯈꯣꯏ ꯆꯥꯛ ꯆꯥꯅꯩꯕ ꯌꯨꯝꯗ ꯑꯩꯈꯣꯏ ꯏꯕꯣꯛꯀꯤ ꯍꯤꯡꯒꯣꯜꯗꯣ ꯑꯩꯈꯣꯏ ꯀꯀꯥ ꯑꯃꯗ ꯏꯕꯣꯛꯇꯣ ꯀꯗꯥꯝ ꯂꯩꯇ ꯇꯕ ꯃꯉꯣꯟꯗ ꯑꯣꯏꯅ ꯑꯃ ꯃꯤꯡ ꯑꯣꯟꯅꯤꯡꯉꯥꯏ ꯀꯣꯟꯅ ꯏꯕꯣꯛ ꯂꯩꯇ꯭ꯔꯀꯥꯟꯗ ꯃꯤꯡ ꯑꯣꯟꯅꯤꯡꯉꯥꯏ ꯑꯌꯥꯕ ꯇꯧꯅꯕꯗꯣ
ꯎꯝ
ꯑꯗꯨꯗꯨꯒꯤ ꯆꯥꯛ ꯄꯤꯖꯩꯌꯦꯕ ꯃꯤ ꯃꯌꯥꯝ ꯇꯧꯔ ꯃꯤ ꯈꯪꯍꯟꯕ ꯑꯣꯏꯅ ꯑꯗꯨꯝ
ꯎꯝ
ꯑꯣ ꯍꯥꯠꯂꯦ ꯑꯣꯄꯨꯝꯝ ꯍꯥꯠꯂꯦ ꯑꯗꯣ ꯑꯦꯟꯁꯥꯡ ꯑꯊꯣꯡꯕ ꯄꯨꯈꯠꯂꯛꯑꯦ ꯑꯗꯨꯗꯨꯒ ꯉꯔꯥꯡ ꯑꯩ ꯏꯃꯥꯟꯅꯕꯤ ꯅꯪꯒ ꯃꯤꯡ ꯃꯥꯟꯅꯕꯗꯣ ꯑꯩꯈꯣꯏꯔꯣꯝꯒꯤꯗꯣ ꯑꯩꯈꯣꯏꯔꯣꯝꯗꯩꯗꯣ ꯃꯉꯣꯟꯗ ꯄꯤꯈ꯭ꯔꯦ ꯎꯠꯇꯤ ꯊꯣꯡꯕꯒ ꯈꯔ ꯑꯩꯒꯤ ꯇꯦꯟ ꯁꯥꯇ꯭ꯔꯗꯁꯨ ꯄꯤꯔꯨꯔꯦ ꯑꯗꯨꯗꯠꯇ ꯑꯩꯅ ꯈꯔ ꯆꯥꯅꯤꯡꯉꯥꯏ ꯂꯧꯍꯧꯔꯑꯦ ꯑꯗꯣ ꯆꯥ ꯉꯔꯥꯡ ꯂꯣꯏꯗꯕꯗꯣ ꯉꯁꯤ ꯑꯨꯛ ꯆꯥꯔꯦ ꯑꯗꯣ
ꯅꯪ ꯉꯔꯥꯡ ꯑꯗꯨꯝ ꯍꯜꯂꯛꯏꯔꯣ ꯅꯪ ꯍ ꯍꯜꯂꯛ ꯑꯦꯦ
ꯉꯔꯥꯡ ꯍꯜꯂꯛꯏꯅꯦ ꯎꯝ ꯉꯁꯤ ꯀ꯭ꯂꯥꯁ ꯇꯧꯅꯤ ꯍꯥꯏꯕꯩ ꯑꯩꯗꯣ ꯋꯥꯔꯅꯤꯗꯅ
ꯑꯣꯝ
ꯀꯩꯀꯥꯔ ꯏ ꯃꯣꯠꯀ ꯃꯣꯠꯂꯒ ꯇꯟꯕ
ꯑꯣ ꯅꯣꯏ ꯀ꯭ꯂꯥꯁꯁꯦ ꯄꯨꯡ ꯀꯌꯥꯗꯩꯅꯣ
ꯍꯥꯝ
ꯕꯥꯁꯇꯣ ꯄꯨꯡ ꯀꯌꯥꯗꯩꯅꯣꯕ
ꯄꯨꯡ ꯇꯔꯥꯗꯒꯤ ꯉꯁꯤꯗꯤ ꯑꯩꯈꯣꯏ ꯑꯣꯖꯥ ꯂꯥꯏꯛ ꯐꯖꯅ ꯍꯥꯏꯗꯤ ꯅꯍꯥꯟꯈꯩꯁꯨ ꯇꯥꯛꯑꯁꯨ ꯉꯁꯤꯗꯣ ꯈꯤꯇꯪ ꯊꯦꯡꯁꯨ ꯊꯦꯡꯕ ꯑꯣꯏꯕ ꯑꯩ ꯑꯗꯨꯝ ꯊꯦꯡꯗꯅ ꯇꯥꯛꯑ ꯂꯩꯔꯕꯗꯣ
ꯎꯝ
ꯑꯗꯨꯗꯨꯒꯤ ꯀꯩꯅꯣ ꯇꯧꯋꯦ ꯀꯩꯗꯧꯔꯝꯃꯤꯅꯣ
ꯑꯩꯔ
ꯎꯝ
ꯅꯤ ꯀꯦ ꯆꯠꯂꯨꯕꯅꯦ ꯍꯜꯂꯛꯄ ꯀꯨꯏꯗ꯭ꯔꯤꯌꯦ
ꯎꯝ
ꯉꯁꯥꯏ ꯑꯩꯁꯨ ꯀꯦꯔꯨꯔꯦ ꯃꯣꯏ ꯆꯦꯡꯐꯨ ꯍꯩꯕꯗꯣ ꯆꯦꯡ ꯍꯩꯕꯗꯣ ꯑꯗꯨꯒꯤ ꯑꯌꯨꯛ ꯀꯤꯔꯨꯔꯦ ꯑꯗꯨꯒ ꯅꯨꯡꯊꯤꯤꯟꯗꯨꯅ ꯑꯗꯨꯝ ꯑꯍꯟꯅꯤꯅ ꯃꯣꯏꯗꯣ ꯃꯦꯀꯞꯇꯣ ꯐꯨꯗꯤꯠ ꯅ ꯂꯧꯊꯣꯛꯄꯗ ꯂꯣꯏꯅ ꯈꯦꯊꯔ ꯂꯩꯔꯝꯃꯦꯕꯀꯣ
ꯎꯝ ꯎꯝ ꯑꯃꯨꯛꯀ ꯍꯟꯕꯤꯔꯨꯕꯅꯤꯅ
ꯍꯣꯏ ꯑꯃꯨꯛꯀꯥ ꯍꯜꯂꯣꯕ ꯃꯔꯤꯡ ꯅꯨꯄꯤꯅꯦ ꯃꯔꯤꯡ ꯅꯤꯉꯣ
ꯅꯨꯄꯤ ꯂꯨꯍꯣꯡꯗꯣꯏꯁ
ꯍꯣꯏ
ꯅꯨꯄꯤ ꯃꯌꯨꯝꯗꯤ ꯀꯥꯏꯗ ꯁꯥꯕ ꯄꯂꯦꯅ ꯁꯥ ꯎꯝ
ꯎ ꯐꯔꯦꯜ ꯎꯝ ꯀꯩꯅꯣꯗ ꯁꯥꯏꯌꯦ ꯃꯣꯏꯒꯤ ꯂꯥꯏꯁꯪ ꯑꯃ ꯂꯩꯌꯦꯕꯀꯣ ꯑꯗꯨ ꯁꯥꯏ ꯑꯗꯨꯒ ꯅꯨꯄꯥ ꯃꯌꯨꯝꯗꯨꯗꯤ ꯅꯨꯄꯥ ꯃꯌꯨꯝ ꯑꯣꯏꯖꯔꯦꯗꯅ ꯃꯁꯛ ꯌꯥꯝ ꯅꯨꯡꯁꯤꯌꯦ ꯅꯨꯄꯤꯗꯣ
ꯎꯝ
ꯑꯗꯨꯒꯤ ꯃꯃꯥꯗꯣ ꯃꯣꯏ ꯑꯗꯨꯝ ꯃꯣꯏ ꯃꯣꯏꯒꯤ ꯑꯁꯦꯡꯕꯗꯨꯅꯗꯤ ꯁꯥꯗ꯭ꯔꯦꯕꯀꯣ ꯍꯥꯏꯗꯤ ꯀꯩꯅꯣ ꯀꯩꯀꯥ ꯄꯨꯟꯕꯗꯣ ꯑꯩꯈꯣꯏ ꯀꯩꯅꯣ ꯆꯤꯆꯦ ꯑꯃꯅ ꯊꯥꯔꯦ ꯑꯗꯨꯒꯤ
ꯎꯝ ꯑ ꯀꯃꯥꯏ ꯇ ꯍꯧꯒꯦ ꯀꯦꯕꯗꯣ ꯍꯥꯏꯗꯤ ꯅꯪ ꯅꯍꯥꯟ ꯀꯦꯕꯗꯣ ꯋꯥꯅꯤ ꯈꯣꯠꯅꯤ ꯍꯥꯏꯗꯤ ꯀꯩꯅꯣ ꯇꯧꯔꯒ ꯄꯥꯛ ꯇꯥꯗ꯭ꯔꯗꯤ ꯈꯣꯠꯇ꯭ꯔꯗꯤ ꯉꯥꯡ ꯆꯠꯈꯤꯕꯗꯣ
ꯑꯗꯨꯅꯦꯗꯤꯕꯥ ꯀꯩꯅꯣꯗꯣ ꯀꯟꯁꯤꯂꯔꯗꯣ ꯀꯌꯥꯝ ꯆꯪꯉꯦ ꯈꯪꯕ꯭ꯔꯥ ꯍꯥꯏꯗꯤ ꯃꯍꯤꯡꯗꯨ ꯍꯥꯟꯅꯗꯤ ꯈꯔ ꯐꯕꯅꯦꯕ ꯑꯩꯅ ꯅꯍꯥꯟꯃꯨꯛꯁꯨ ꯀꯦꯔꯨꯔꯦꯕꯀꯣ ꯃꯥꯗꯣ ꯑꯗꯨ ꯐꯕꯅꯦ ꯑꯗꯨꯒ ꯍꯧꯖꯤꯛꯇꯤ ꯑꯗꯨꯝ ꯃꯣꯏꯗꯤ ꯁꯟꯁꯀ꯭ꯔꯤꯟ ꯀꯩꯀꯥ ꯇꯛꯏꯗꯗꯅ ꯑꯗꯨꯗꯨꯒꯤ ꯃꯃꯥꯗꯤ ꯂꯣꯏ ꯍꯦꯟꯖꯜꯂꯝꯃꯕ ꯍꯥꯏꯗꯤ ꯄꯨꯂꯥ ꯑꯃ ꯄꯨꯂꯞ ꯀꯥꯔꯒ ꯀꯩꯅꯣ ꯇꯧꯕꯤ ꯇꯧꯔꯝꯃꯦꯕꯀꯣ ꯍꯣꯏ ꯑꯗꯨ ꯃꯃꯥꯏꯕꯨꯗꯤ ꯑꯗꯨꯝ ꯌꯥꯝ ꯀꯟꯅ ꯑꯍꯟ ꯑꯣꯏꯗ꯭ꯔꯤꯕꯅꯤꯅ ꯇꯤꯡꯉꯦꯕꯀꯣ ꯃꯃꯥꯏꯗꯣ ꯍꯥꯏꯗꯤ ꯀꯦꯕꯗꯕꯨꯗꯤ ꯌꯥꯕꯗꯣ
ꯎꯝ
ꯌꯦꯟꯕꯗꯗꯤ ꯈꯔ ꯋꯥꯏ ꯅꯨꯡꯁꯥꯁꯨ ꯁꯥꯕꯒꯤ ꯃꯥꯗ ꯍꯨꯃꯥꯡ ꯌꯥꯝ ꯁꯧꯔ ꯂꯩꯔꯝꯃꯦꯕ ꯑꯩꯅ ꯉꯁꯥꯏꯔꯛꯄ ꯄꯥꯎꯗꯔꯗꯣ ꯌꯥꯝ ꯊꯥꯈꯤꯗꯕ ꯉꯁꯤ ꯍꯧꯖꯤꯛ ꯅꯨꯡꯊꯤꯟꯗꯗꯤ ꯐꯖꯅ ꯊꯥꯖꯤꯟꯈ꯭ꯔꯅꯤ
ꯄꯩꯁꯥꯗꯤ ꯄꯤꯔꯛꯑꯕꯣ
ꯄꯩꯁꯥ ꯄꯤꯔꯦ ꯑꯗꯨ ꯑꯗꯨ ꯈꯪꯅꯕꯅꯤꯅ ꯂꯨꯄꯥ ꯆꯥꯝꯃꯉꯥꯗꯪ ꯂꯧꯔꯦꯗ
ꯑꯁ ꯎꯝ ꯀꯩꯁꯨ ꯀꯥꯏꯗꯗ ꯌꯥꯔꯦ
ꯍꯣꯏ ꯆꯥꯝꯃꯉꯥ ꯐꯪꯒꯤꯗ ꯌꯥꯔꯦꯅ ꯈꯜꯂꯒ
ꯁꯦꯝꯄꯨ ꯊꯥꯖꯂꯣ
ꯑꯣ ꯑꯩ ꯉꯔꯥꯡ ꯕꯤꯁꯥ ꯆꯠꯂꯨ ꯁꯤꯟꯐꯝꯨꯝ ꯂꯩ ꯑꯗꯨ ꯊꯥꯗꯔꯄ꯭ꯔꯦ ꯅꯪꯅ ꯍꯥꯏꯔ ꯃꯄꯥꯏꯔꯝ ꯆꯥꯅꯩ
ꯎꯝ ꯈꯪꯕꯤꯗꯣ ꯃꯥꯟꯅꯕꯤꯗꯣ ꯐꯨꯝ ꯅꯪꯒꯤ ꯐꯅꯕ ꯅꯪꯒꯤ ꯐꯅꯕ ꯈꯟꯕꯤꯗ ꯑꯩ ꯍꯥꯏꯔ ꯑꯗꯨꯗꯅ ꯑꯩ ꯅꯠꯇ꯭ꯔꯗꯤ ꯂꯩꯝꯕ ꯃꯔꯣꯏ ꯅꯪꯒꯤ ꯐꯅꯕ ꯈꯟꯕꯤꯕꯗ
ꯂꯩꯇ꯭ꯔꯦ ꯂꯩꯇ꯭ꯔꯦ ꯏꯃꯨꯡꯅ ꯍꯥꯏꯗ꯭ꯔꯦ ꯄꯣꯠ ꯊꯥꯗꯧ ꯈꯣꯠꯇꯧꯅ ꯑꯩ ꯄꯩꯁꯥ ꯂꯣꯏꯁꯟꯅꯃꯕꯒꯤ
ꯎꯝ
ꯉꯔꯥꯡꯗꯣ ꯑꯩꯈꯣꯏꯗꯥ ꯅꯪ ꯑꯉꯥꯡꯕ ꯆꯞ ꯃꯝꯃꯤ ꯅꯪ ꯀꯩꯅꯣ ꯁꯟ ꯊꯣꯛꯂꯛꯏꯑꯣ ꯍꯥꯏꯁꯤꯖꯅ ꯍꯥꯏꯌꯦꯕꯀꯣ ꯑꯩꯅ ꯑꯗꯨꯁꯨ ꯑꯩ ꯄꯩꯁꯥꯗꯣ ꯄꯩꯁꯥꯗꯣ ꯑꯗꯨꯝ ꯊꯥꯗꯈ꯭ꯔꯗꯤ ꯂꯧꯊꯣꯛꯇꯦꯗꯅ ꯑꯗꯨꯒꯤ ꯑꯩꯗꯣ ꯑꯗꯩꯗꯤ ꯑꯩꯅꯒ ꯇꯥꯜꯂꯨꯔꯒ ꯐꯪꯉꯛꯄꯗꯨꯗꯤ ꯆꯥꯊꯣꯛꯅꯤꯡꯗꯕꯤꯗꯣ ꯑꯩꯁꯨ
ꯎꯝ
ꯑꯗ ꯐ꯭ꯔꯦ
ꯈꯪꯗ꯭ꯔꯦꯗ ꯄꯨꯟꯁꯤꯁꯦ ꯅꯠꯇ꯭ꯔꯥ ꯑꯁ ꯑꯩ ꯅꯍꯥꯟ ꯌꯨꯝ ꯆꯠꯄꯗꯣ ꯌꯨꯝ ꯍꯦꯛ ꯌꯧꯕꯒꯅꯦ ꯄꯣꯠ ꯆꯩꯩ ꯀꯩꯀꯥ ꯑꯣꯏ ꯑꯦꯦꯝ ꯀꯩꯀꯥꯒꯤ ꯄꯣꯠ ꯆꯩ ꯀꯩꯀꯥ ꯊꯤꯟꯕ ꯈꯣꯠꯄ ꯑꯣꯗꯔꯁꯤꯡꯗ ꯂꯣꯏ ꯆꯠꯂꯦꯗꯅ
ꯎꯝ ꯌꯨꯝ ꯂꯣꯝꯗꯒꯤ ꯌꯥꯝ ꯂꯥꯛꯄ꯭ꯔꯣ ꯑꯣꯗ
ꯂꯥꯛꯑꯦꯌꯨꯝ ꯃꯝꯗꯩ ꯉꯥꯛꯇꯅꯤ ꯂꯩꯥꯛꯌꯨꯁꯦ ꯑꯌꯥꯝꯕꯅ
ꯎꯝ ꯍꯣꯏ ꯅꯪꯁꯨ ꯈꯔ ꯑꯗꯨꯝ ꯇꯥꯟꯅꯔ ꯑꯗꯨꯗꯤ ꯅꯠꯇ꯭ꯔꯥ ꯄꯩꯁꯥꯗꯤ ꯑꯗꯨꯝ ꯑꯝꯇ ꯂꯧꯗꯕꯅ ꯍꯥꯏꯗꯤ ꯍꯦꯟꯅ
ꯂꯧꯕꯁꯨ ꯌꯥꯎꯋꯦ ꯂꯧꯗꯕꯁꯨ ꯌꯥꯎꯋꯦ ꯀꯩꯁꯨ ꯌꯥꯝꯅ ꯑꯗꯣ ꯄꯣꯠ ꯆꯩꯩꯗ ꯁꯤꯠ ꯈꯤꯕꯅ ꯐ꯭ꯔꯦꯗꯅ
ꯑꯗꯨꯗ ꯍꯣꯡꯉꯗꯤ ꯍꯣꯒꯦ ꯃꯥꯅꯒꯤ ꯍꯣꯜꯗꯤꯗ ꯑꯗꯨꯅ ꯅꯪꯅ ꯌꯣꯜꯂꯤꯗ ꯄꯣꯠ ꯆꯩꯩꯁꯨ ꯇꯥꯡꯗꯦꯕ
ꯎ
ꯑꯩ ꯕ꯭ꯔꯁ ꯀꯟꯁꯤꯂꯔ ꯕ꯭ꯔꯁ ꯑꯝꯇ ꯂꯩꯅꯤꯡꯕꯅꯦꯕ ꯑꯗꯣ ꯑꯣꯐꯔ ꯂꯥꯛꯄꯗ ꯂꯩꯈꯤꯕ ꯂꯩꯕ꯭ꯔꯥ ꯑꯝꯇ ꯍꯪꯕꯤꯌꯣꯅꯦ
ꯍꯦ ꯍ
ꯁꯨꯝ ꯀꯛꯅꯕꯗꯣ ꯑꯩꯅꯅꯦ ꯈꯨꯗꯤꯡ ꯇꯛꯅꯕ ꯅꯨꯡꯗꯨꯗ ꯁꯨꯔꯨꯕꯗꯒꯤꯩ ꯃꯇꯨ ꯏꯐꯥ ꯐꯥꯗꯅ ꯑꯗꯨꯗꯤ ꯁꯨꯝ ꯀꯛꯄ ꯌꯥꯗ꯭ꯔꯦ ꯍꯥꯏꯗꯅꯪ
ꯀꯅꯤꯅ
ꯎꯝ ꯄꯩꯁꯥꯒꯤ ꯑꯩ ꯆꯩꯗꯧꯕ ꯊꯕꯛ ꯉꯥꯛꯇꯅꯦ ꯑꯩꯉꯣꯟ ꯇꯧꯔꯤꯁꯦ ꯍꯟꯗꯛ ꯕ꯭ꯔꯁꯇꯨ ꯏꯁꯤꯡ ꯑꯁꯥꯗ ꯇꯤꯡꯂꯤꯕ ꯑꯩꯅ ꯈꯪꯕ꯭ꯔꯥ ꯑꯗꯨꯗꯨꯗꯒꯤ ꯃꯈꯣꯛꯇꯣ ꯂꯣꯏ ꯄꯣꯈꯥꯏꯔ ꯄꯣꯛ ꯍ ꯐꯣ
ꯏꯁꯤꯡ ꯌꯥꯝ ꯌꯥꯝ ꯁꯥꯕꯗ
ꯍꯣꯏ ꯃꯣꯏ ꯕ꯭ꯂꯦꯟꯗꯔꯗꯗꯤ ꯏꯁꯤꯡ ꯑꯁꯥꯕꯗ ꯑ ꯐꯣꯟꯗꯒ ꯌꯥꯝ ꯊꯥꯒꯠꯄꯗꯨꯗꯅꯦ ꯏꯁꯤꯡ ꯑꯁꯥꯕꯗ ꯐꯨꯠꯄꯗꯨꯗ ꯑꯩꯅ ꯕ꯭ꯔꯁꯇꯨꯁꯨ ꯃꯈꯣꯛꯇꯨ ꯎ ꯐꯅꯦꯗꯣ ꯀꯥꯎꯊꯣꯛꯎꯕ ꯍꯥꯏꯇꯥꯔꯦ ꯉꯥꯛꯇ ꯊꯥꯖꯔꯦ ꯊꯝꯃꯨꯔꯒ ꯃꯀꯣꯛꯇꯨ ꯂꯣꯏꯅ ꯄꯣꯛꯈꯥꯏꯔꯔꯕ ꯍꯥꯏꯁꯦ ꯎꯅꯤꯅ ꯑ ꯁꯤꯡꯕꯤꯗꯣ ꯑꯩꯒꯤ
ꯁꯤꯁꯤꯡꯅꯤꯅ
ꯎꯝ
ꯂꯥꯛꯀꯅꯤ ꯍꯥꯏꯔ ꯉꯥꯏꯕꯅꯦ ꯒꯥꯔꯤꯗꯣ ꯊꯦꯡꯖꯤꯜꯂꯛꯑꯦ ꯒꯥꯔꯤ ꯊꯦꯡꯖꯤꯜꯂꯛꯑꯦ ꯒꯥꯔꯤ ꯌꯦꯡꯍꯜꯂ ꯍꯧꯖꯤꯛ
ꯀꯥꯏꯋꯥꯏꯗ ꯍꯥꯏꯗꯤ ꯂꯝꯁꯤ ꯃꯔꯛꯇꯔꯣ
ꯎꯝ
ꯌꯥꯥꯎꯗꯣ
ꯃꯅꯤꯡꯗ ꯊꯥꯡꯒꯠꯂ ꯇꯧꯔꯤ
ꯎꯝ
ꯑꯣꯇꯣꯅ ꯊꯣꯝꯃꯛꯄꯅꯤ
ꯑꯁ ꯑꯣꯇꯣꯁꯦ ꯌꯥꯝ ꯀꯩꯅꯣ ꯇꯧ ꯦꯔꯥ ꯀꯥꯏꯀꯣ ꯃꯣꯏ ꯍꯥꯟꯅ ꯊꯧꯅꯤꯡꯕꯒꯤ
ꯉꯥꯛꯇꯪ ꯂꯩꯔꯝꯃꯣ ꯇꯧꯔꯑꯦ ꯃꯥ ꯌꯦꯡꯍꯟꯈꯤꯒꯦ ꯉꯥꯛꯇꯪ ꯑꯃꯨꯛ ꯂꯣꯏ ꯗꯤ ꯂꯣꯏꯗꯧꯔꯦ ꯍꯥꯏꯔ ꯉꯥꯛꯇꯪ ꯊꯧꯔ ꯌꯦꯡꯉꯨꯒꯤꯒꯦ ꯀꯩ ꯀꯩ ꯃꯅꯤꯡꯗꯣ ꯊꯥꯡꯒꯠꯂ ꯊꯥꯡꯒꯠꯈꯤꯕꯅꯦꯅ
ꯎꯝ ꯅꯪ ꯇꯣ ꯂꯩꯕ꯭ꯔꯣꯁꯦ
ꯄ꯭ꯂꯦ
ꯑꯦ ꯅꯍꯥ ꯇꯥꯅ ꯑꯝꯇ ꯄꯣꯊꯥꯍꯔꯣ
ꯍꯣꯏ
ꯎꯝ ꯍꯣꯏ ꯁꯨꯝꯅꯠꯇꯣꯡ ꯂꯩꯔꯦꯀꯥꯟ ꯍꯥꯏꯕꯅꯦ
ꯃꯤ ꯇꯥꯏꯝ ꯍꯥꯏꯔꯗꯤ ꯂꯣꯏꯕꯤꯗꯣ ꯑꯩꯈꯣꯏꯗꯤ
ꯎꯝ
ꯏꯃꯥ ꯏꯄꯥꯅꯕꯨ ꯐꯣꯟ ꯇꯧꯕꯗ ꯄꯥꯏꯅꯤꯡꯗꯕꯤꯅꯦ ꯑꯩꯈꯣꯏꯗ ꯃꯤ ꯇꯥꯏꯝꯗ ꯂꯩꯈ꯭ꯔꯗꯤ
ꯑꯦ ꯐꯗꯗ ꯄꯥꯏ ꯃꯃꯤꯡ ꯆꯂꯦꯀꯣ ꯑꯏ ꯑꯗ
ꯎꯝ ꯅꯪꯅ ꯅꯍꯥꯟ ꯃꯥꯟꯅꯕꯤꯁꯤ ꯇꯧꯈꯤꯕ ꯑꯦꯇꯤꯇꯨꯠꯇꯨꯗꯤ ꯑꯩꯗꯤ ꯅꯪꯉꯣꯟꯗ ꯇꯧꯔꯣ ꯅꯪꯉꯣꯟꯗꯅ ꯇꯧꯔꯣꯏ ꯑꯃꯗꯨꯁꯨ ꯍꯟꯕ ꯂꯩꯇꯅ ꯍꯣꯠꯅꯔꯛꯏ
ꯍꯣꯠꯅꯔꯤꯗꯤ ꯁꯥꯏꯀꯜ ꯂꯩꯈ꯭ꯔꯦꯀꯣ ꯁꯥꯏꯀꯜ ꯂꯩꯔꯒ ꯃꯥ ꯀꯣꯆꯤꯡ ꯆꯠꯄ ꯍꯧꯈ꯭ꯔꯦ
ꯑꯉꯥꯡꯒꯤ
ꯅꯠꯇꯦ ꯑꯉꯥꯡꯒꯤꯗꯣ ꯍꯥꯟ ꯑꯃꯨꯛ ꯃꯦꯠ ꯀꯩꯀꯩ ꯊꯥꯒꯠꯂꯛꯄꯗꯣ ꯑꯗꯨꯕꯨꯗꯤ ꯃꯥꯗꯣ ꯃꯣꯏꯗꯤ ꯔꯦꯖꯤꯃꯦꯌꯥꯅ ꯊꯥꯖꯤꯟꯗꯧꯕ ꯑꯣꯏꯔ ꯃꯥꯜꯂꯦꯕ ꯑꯗꯨ ꯊꯥꯖꯤꯜꯂꯛꯑꯣꯗꯤ ꯍꯥꯏꯌꯦ ꯑꯗꯣ ꯃꯥꯒꯤꯕꯨꯗꯤ ꯑꯗꯨꯝ ꯐꯪꯅꯤꯗ ꯃꯥꯥꯏ ꯀꯩꯅꯣ ꯇꯝꯃꯦ ꯑꯇꯣꯞꯄ ꯑꯃ ꯇꯝꯕꯗꯣ ꯑꯗꯨ
ꯁꯥꯏꯀꯜ ꯂꯩꯗ꯭ꯔꯥ ꯁꯥꯏꯀꯜ ꯂꯨꯄꯥ ꯃꯥ ꯃꯔꯨꯞꯇꯨ ꯌꯥꯎꯍꯟꯅꯤꯡꯕꯅꯦ ꯇꯪꯈꯥꯏ ꯑꯣꯏꯔꯁꯨ ꯊꯥꯡ ꯉꯝꯗꯣꯏꯔꯗꯤ
ꯑꯗꯣ ꯃꯤꯅ ꯀꯟꯚꯤꯟꯁ ꯇꯧꯕ ꯌꯥꯝ ꯋꯥꯕꯤꯗꯨꯅꯦꯕ ꯈꯪꯕ꯭ꯔꯥ
ꯃꯥꯁ ꯇ ꯈꯤꯗꯤ ꯈꯤꯔꯝꯃꯅꯤ
ꯈꯤꯔꯒ ꯃꯥꯁꯦ ꯂꯣꯟꯅ ꯌꯥꯎꯖꯔꯝꯕ ꯍꯥꯏꯇꯥꯔꯦ ꯃꯥꯥꯏ ꯍꯥꯟꯅꯉꯦꯗꯣ
ꯂꯣꯟꯅ ꯌꯥꯎꯕꯅ ꯐꯥꯈꯤꯕꯗꯣ
ꯂꯣꯟꯅ ꯌꯥꯎꯕꯗ ꯑꯩꯅ ꯅꯪ ꯅꯪ ꯃꯥꯗꯣ ꯑꯩꯉꯣꯟꯗ ꯀꯔꯤꯝ ꯍꯥꯏꯔꯛꯇꯦꯕꯀꯣ ꯃꯥꯗ ꯁꯨ ꯇꯥꯜꯂꯝꯒꯅꯤꯕ ꯑꯗꯨꯒ ꯍꯥꯏꯔꯀꯦ ꯑꯗꯨꯗꯨꯒꯅꯦ ꯅꯣꯡꯃ ꯈꯪꯍꯧꯗ ꯃꯥꯅ ꯐꯣꯟ ꯇꯧꯔꯛꯑꯒ ꯃꯔꯨꯞꯛꯇꯨꯕꯨ ꯁꯨꯃꯥꯏꯅ ꯇꯧꯅꯕ꯭ꯔꯥ ꯇꯧ ꯀ ꯑꯩꯅ ꯉꯥꯡꯕꯁꯦ ꯑꯩꯁꯨ ꯃꯥꯁꯦ ꯏꯁꯝ ꯂꯥꯡꯗꯣ ꯐꯔ ꯉꯝꯃꯤꯗꯅ
ꯎꯝ ꯅꯪ ꯃꯥꯟꯗꯗꯤ ꯅꯪꯅ ꯉꯝꯕꯤꯗꯣ ꯑꯩꯒꯣꯟꯗ ꯅꯏꯅꯦꯒ ꯗ
ꯉꯝꯗ ꯉꯝꯗꯕ ꯑꯩꯅ ꯃꯔꯨꯞꯇꯨꯅ ꯍꯥꯟꯅ ꯍꯪꯍꯧꯗꯕ꯭ꯔꯥ ꯍꯥꯏꯇꯥꯔꯦ ꯑꯝꯇ ꯍꯪꯍꯧꯗꯦ ꯃꯥꯅꯁꯨ ꯍꯥꯏꯗꯤ ꯃꯤꯅ ꯆꯥꯟꯁ ꯂꯧꯗ꯭ꯔꯤꯗꯣ ꯃꯔꯝꯗ ꯃꯥꯅꯁꯨ ꯁꯤꯅꯦꯕ ꯍꯥꯏꯗꯤ ꯃꯥꯅ ꯈꯔ ꯄꯪꯕ ꯍꯥꯏꯗ꯭ꯔꯥ ꯃꯎ ꯐꯔꯨꯕ ꯍꯥꯏꯗ꯭ꯔꯥ ꯑꯗꯨꯗꯨꯒꯤꯅꯦꯕ ꯃꯥꯗꯣ ꯑꯃꯗꯨꯗꯁꯨ ꯈꯤꯇꯪ
ꯁꯥꯏꯀꯜ ꯀꯌꯥ ꯄꯤ ꯍꯥꯏꯒꯦ
ꯁꯀꯜꯗꯨ ꯅꯍꯥꯟ ꯑꯃꯨꯛ ꯂꯤꯁꯤꯡ ꯑ ꯇꯔꯦꯠ ꯑꯅꯤꯄꯥꯜ ꯑꯃ ꯃꯥꯏ ꯀꯩꯅꯣ ꯃꯥꯅ ꯂꯩꯕꯗ ꯑꯩ ꯍꯧ ꯍꯔ ꯍꯪꯉꯛꯀꯦ ꯃꯥꯏꯗꯨ ꯕꯥꯁꯀꯦꯠ ꯄꯥꯝꯕꯤ ꯀꯩꯅꯣꯗꯨꯅꯦꯕ
ꯑꯣ ꯑꯣ ꯑꯣ ꯑꯁꯂꯝꯕꯤꯔ ꯑꯗꯨ ꯅꯛꯑꯦꯗ ꯃꯥꯅ ꯑꯁꯤꯗꯩ ꯁ꯭ꯋꯥꯕꯨ ꯊꯣꯛꯂꯛꯄꯗꯨꯗꯤ
ꯎꯝ ꯃꯥ ꯆꯠꯇꯣꯏꯁ ꯀꯩꯅꯣꯗꯅꯦ ꯂꯥꯞꯄꯤꯦ ꯍꯧꯖꯤꯛ ꯆꯠꯇꯣꯏꯗꯨꯗꯤ
ꯀꯥꯏꯗ
ꯑ ꯀꯣꯃꯝ
ꯑꯣ ꯀ꯭ꯔꯤꯌꯦꯇꯤꯞꯇ ꯑꯣꯏꯔꯝꯒꯅꯤ
ꯎꯝ
ꯀ꯭ꯔꯤꯌꯦꯇꯤꯞ ꯁꯔꯀꯜ
ꯈꯪꯗꯦ ꯀꯥꯏꯗꯅ ꯃꯥꯗꯣ ꯑꯗꯨꯗꯨꯒꯤ ꯁꯥꯡꯉꯤꯗꯅꯀꯣ ꯊꯧꯗꯣꯏꯗꯣ
ꯎꯝ ꯑꯁ ꯈꯪꯗꯦꯗ ꯃꯤ ꯂꯣꯏ ꯍꯣꯠꯅꯕ ꯃꯤꯁꯤꯡꯁꯦ ꯂꯣꯏꯅꯃꯛ ꯑꯗꯨꯝ ꯂꯣꯏꯅꯃꯛ ꯐꯈ꯭ꯔꯗꯤ ꯐꯗꯧꯅꯤ ꯁꯦꯜ ꯗꯥꯛ ꯃꯌꯥꯝꯁꯦ ꯀꯣꯛ ꯉꯥꯎꯕꯅꯦꯕ
ꯃꯥꯁꯨ ꯃ ꯗꯥꯎꯗꯣ ꯑꯃ ꯑꯩꯉꯣꯟꯗ ꯈꯤꯇꯪ ꯍꯦꯟꯅ ꯑꯃꯨꯛ ꯌꯥꯗꯕ ꯍꯥꯏꯇꯥꯔꯦ ꯃꯥꯅ ꯑꯃꯨꯛ ꯍꯩꯖꯥꯡ ꯅꯨꯡꯁꯥꯡꯁꯦ ꯃꯥ ꯂꯥꯏꯔꯤꯛꯇ ꯌꯥꯝ ꯄꯥꯖꯕꯅꯦꯕꯀꯣ ꯑꯗꯨꯒ ꯈꯤꯇꯪ ꯗꯥꯎ ꯌꯥꯕ ꯋꯥꯠꯄ ꯍꯥꯏꯗꯧꯔꯥ ꯑꯗꯨꯝ ꯑꯣꯏꯕ ꯀꯜꯂꯦꯕ ꯃꯥꯁꯦ ꯌꯥꯝ ꯊꯥꯕ ꯀꯩꯀꯥꯗ ꯅꯍꯥꯟꯋꯥꯏ ꯀꯣꯂꯦꯖꯇꯁꯨ ꯀꯩꯅꯣ ꯃꯥꯗ ꯀꯩꯅꯣ ꯇꯧꯔꯤꯅꯦ ꯄꯥꯁ ꯇꯧꯔꯛꯇꯕ ꯌꯥꯔꯣꯏꯅꯦ ꯑꯗꯨꯗꯩ ꯍꯖꯥꯎꯗꯣ ꯈꯔ ꯊꯤꯖꯩꯌꯦꯕ
ꯎꯝ
ꯑꯩ ꯏꯃꯥꯏ ꯇꯩꯅꯕ ꯀꯥ ꯑꯃꯠꯇ ꯂꯩꯇ꯭ꯔꯤ
ꯔꯥꯕꯍꯥꯏꯁ
ꯂꯣꯏꯈ꯭ꯔꯦꯀꯣ ꯀꯛꯄꯁꯨ ꯌꯥꯗ꯭ꯔꯦꯀꯣ
ꯎꯝ ꯈꯥꯕ ꯎꯝ